ꯑꯩ ꯑꯩ ꯁꯤꯁꯨ ꯑꯊꯨꯞꯕ ꯊꯕꯛ ꯑꯃ ꯇꯧꯔꯦꯅꯦꯍꯦ
ꯍꯥꯏꯩꯃꯥꯗ ꯑꯌꯨꯛꯁꯤꯗ ꯀꯩꯗꯧꯕꯤꯔꯒꯦ
ꯑꯁ ꯉꯥꯟꯗꯤ ꯏ ꯑꯩꯈꯣꯏ ꯏ ꯕꯣ ꯑꯃ ꯉꯝꯗꯗꯅ ꯂꯩꯕꯅꯦꯕ
ꯎꯝ
ꯍꯣꯁꯄꯤꯇꯥꯂꯥꯏꯁ ꯇꯧꯔꯒ
ꯍꯝ
ꯑꯗꯣ ꯑꯁ ꯉꯔꯥꯡꯁꯦ ꯗꯤꯆꯥꯔꯖ ꯇꯧꯕ ꯌꯥꯒꯗ꯭ꯔꯅ ꯈꯜꯂꯒ ꯉꯔꯥꯡ ꯉꯁꯤꯐꯥꯎꯗꯤ ꯂꯩꯗ ꯀꯣꯅ ꯂꯩꯇꯕ ꯃꯤꯁꯨ ꯏꯋꯥꯠ ꯋꯥꯠꯄ ꯃꯤ ꯌꯥꯝꯗꯕ ꯑꯇꯩꯁꯦ ꯑꯩꯈꯣꯏ ꯏꯃꯨꯡꯁꯦ ꯑꯗꯨꯗꯨꯅ ꯑꯁ ꯍꯥꯡꯒꯠꯀ ꯍꯟꯊꯒ ꯆꯠꯊꯣꯛꯀꯠ ꯆꯠꯁꯤꯟ ꯇꯧꯕꯗꯕ ꯄꯨꯔꯥ ꯊꯕꯛ ꯑꯃꯅꯤ ꯇꯧꯔꯤꯁꯦ ꯍꯣꯁꯄꯤꯇꯥꯜꯗ ꯂꯩꯕ ꯍꯥꯏꯁꯤꯗꯕꯨ ꯃꯤꯁꯦ ꯑꯗꯨꯝ ꯗꯔꯀꯥꯔ ꯑꯣꯏꯗꯅ ꯑꯗꯒꯤ ꯄꯩꯁꯥ ꯅꯨꯡꯁꯥ ꯀꯔꯤ ꯀꯔꯥꯁꯤꯁꯨ ꯍꯥꯏꯗꯤ ꯑꯃꯅ ꯑꯃꯅ ꯇꯥꯟꯕ ꯑꯃ ꯌꯥꯎꯔꯛꯇ꯭ꯔꯒꯗꯤ ꯂꯩꯅꯦꯅ ꯂꯩꯔꯗꯤ ꯄꯩꯁꯥꯗꯣ ꯍꯣꯁꯄꯤꯇꯥꯜ ꯂꯩꯕ ꯍꯥꯏꯁꯦ ꯄꯩꯁꯥꯒꯤ ꯊꯕꯛ ꯉꯥꯛꯇꯅꯦꯕ
ꯃꯥꯅꯤꯅꯦꯇ
ꯑꯗꯨꯗꯨꯅ ꯑꯁ ꯉꯍꯥꯟ ꯅꯍꯥꯟꯗꯒꯤ ꯊꯕꯛ ꯀ ꯑꯝꯇ ꯆꯠꯊꯣꯛꯇ꯭ꯔꯦ ꯄꯩꯁꯥꯁꯤꯁꯨ ꯂꯣꯏ ꯍꯜꯂꯛꯦ ꯇꯧꯔꯤꯁꯦ ꯀꯃꯥꯏ ꯇꯧꯗꯣꯏꯅꯣ ꯈꯪꯗꯦ ꯍꯧꯖꯤꯛꯁꯦ ꯎꯝ ꯀꯩꯅꯣ ꯇꯧꯔꯤꯌꯦ ꯁꯣꯔ ꯍꯣꯟꯝꯗ ꯈꯤꯇꯪ ꯋꯥꯏꯅ ꯑꯣꯛꯁꯤꯖꯦꯟ ꯍꯥꯞꯄꯒ ꯊꯝꯃꯤꯕꯀꯣ ꯑꯗꯣ ꯁꯨꯒꯔꯁꯤꯁꯨ ꯌꯥꯝ ꯋꯥ ꯉꯝꯕ ꯑꯁ ꯍꯧꯖꯤꯛꯀꯥꯟꯁꯦ ꯁꯨꯒꯔ ꯀꯩꯅꯣꯁꯦ ꯇꯥꯏꯞ ꯑꯗꯨꯁꯦ ꯑꯁ ꯃꯤꯁꯦ ꯂꯣꯏꯅ ꯅꯩꯅꯔꯕ꯭ꯔꯥ ꯈꯪꯗꯦꯗ ꯇꯧꯔꯤꯁꯦ ꯑꯩꯈꯣꯏ ꯏꯃꯨꯡꯒꯤ ꯃꯤꯁꯦ ꯁꯨꯒꯔꯁꯦ ꯂꯩ ꯂꯧꯁꯟ ꯂꯇꯔꯦꯕ
ꯑꯗꯨꯅ ꯏꯇꯥꯎꯕꯤ ꯍꯧꯖꯤꯛꯀꯤ ꯃꯇꯝꯁꯦ ꯍꯥꯏꯗꯤ ꯑꯅꯥ ꯑꯌꯦꯛ ꯑꯃ ꯏꯃꯨꯡ ꯃꯅꯨꯡꯗ ꯌꯥꯎꯔꯛꯄ ꯍꯥꯏꯁꯦ ꯀꯗꯣ ꯑꯋꯥꯕ ꯑꯃꯅꯤꯅꯦ ꯑꯗꯒꯤ ꯍꯥꯏꯗꯤ ꯏꯇꯥꯎꯕꯤꯅ ꯍꯧꯖꯤꯛꯁꯨ ꯍꯥꯏꯕꯤꯈꯤꯕ ꯁꯨꯒꯔꯒꯤ ꯄꯣꯕ꯭ꯂꯦꯝꯁꯦ ꯁꯤꯁꯦ ꯍꯧꯖꯤꯛ ꯁꯦ ꯑꯗꯨꯝ ꯑꯌꯥꯝꯕꯅ ꯃꯤ ꯑꯌꯥꯝꯕꯅ ꯂꯣꯏꯅꯥ ꯇꯧꯅꯕꯗꯧꯅ ꯇꯧꯋꯦ ꯑꯗꯣ ꯃꯁꯦꯒꯁꯨ ꯁꯨꯝ ꯈꯟꯕꯗ ꯑꯩꯈꯣꯏꯒꯤ ꯆꯤꯟꯖꯥꯛ ꯆꯥꯕꯒꯤ ꯃꯑꯣꯡꯁꯦ ꯁꯤꯗꯒꯤꯁꯨ ꯑꯅꯝꯕ ꯅ ꯑꯣꯏꯕꯗꯤ ꯃꯥꯜꯂꯦꯕ
ꯍꯣꯏ꯫
ꯍꯥꯏꯗꯤ ꯑꯩꯈꯣꯏꯒꯤ ꯑꯩꯈꯣꯏꯒꯤ ꯃꯤꯌꯥꯝꯁꯤꯡꯁꯤ ꯍꯥꯏꯗꯤ ꯑꯩꯈꯣꯏ ꯆꯥꯛꯁꯤꯅ ꯌꯥꯝ ꯃꯔꯨ ꯑꯣꯏꯅ ꯆꯥꯏꯗꯅꯀꯣ ꯑꯗꯨꯗꯨꯅ ꯑꯗꯨ ꯆꯥꯛ ꯌꯥꯝ ꯆꯥꯕ ꯆꯥꯛꯁꯤꯅꯦꯕ ꯆꯅꯥꯥꯡ ꯑꯣꯏꯕꯁꯤꯅꯦꯕ ꯍꯥꯏꯗꯤ ꯁꯨꯒꯔꯒꯤ ꯈ꯭ꯋꯥꯏꯗꯒꯤ ꯃꯥꯥꯏ ꯌꯦꯛꯅꯕ ꯍꯥꯏꯇꯥꯔꯦ
ꯎꯝ ꯑꯗꯣ ꯀꯩꯅꯣ ꯇꯧꯋꯦ ꯑ ꯆꯥꯀꯤ ꯃꯍꯨꯠ ꯇꯥꯅꯦ ꯇꯟ ꯇꯟꯒꯨꯝꯕ ꯁꯂꯥꯠꯀꯨꯝꯕꯁꯦ ꯑꯗꯒꯤ ꯐ꯭ꯔꯨꯏꯠꯁ ꯀꯨꯝꯕꯁꯦ
ꯍꯥꯏꯕꯗꯤ ꯑꯩꯈꯣꯏꯅ ꯑꯌꯨꯛꯇ ꯆꯥꯛꯁꯦ ꯈꯔ ꯆꯥꯔꯒꯁꯨ ꯑꯗꯩ ꯅꯨꯡꯗꯥꯡꯗ ꯆꯥꯛ ꯌꯥꯝ ꯆꯥꯁꯟꯕꯁꯤꯗꯤ ꯍꯥꯏꯗꯤ ꯈ꯭ꯋꯥꯏ ꯐꯠꯇꯕꯅꯤ ꯍꯥꯏ
ꯍꯣꯏ ꯃꯥꯅꯦ- ꯃꯥꯅꯦ꯫
ꯑꯗꯨꯝ ꯐꯠꯇꯦ ꯍꯥꯏꯔꯤꯕ ꯊꯕꯛꯁꯦ ꯑꯗꯨꯝ ꯑꯩꯈꯣꯏ ꯑꯣꯏꯔꯁꯨ ꯑꯩꯈꯣꯏ ꯑꯗꯨꯝ ꯃꯤ ꯑꯌꯥꯝꯕꯅ ꯑꯗꯨꯝ ꯇꯧꯅꯔꯒ ꯑꯗꯨꯝꯗꯤ ꯂꯩꯌꯦ ꯅꯦꯕ ꯑꯗꯨꯗꯨꯅ ꯑꯗꯨꯅꯦ ꯑꯗꯨꯗꯒꯤ ꯍꯛꯆꯥꯡ ꯁꯥꯖꯦꯜꯁꯨ ꯍꯧꯖꯤꯛꯇꯤ ꯑ ꯑꯌꯝꯕꯅ ꯇꯧꯅꯗ꯭ꯔꯦꯗꯣ ꯑꯗꯨꯅꯦ ꯍꯧꯖꯤꯛ ꯍꯥꯏꯗꯤ ꯅꯣꯡꯃ ꯅꯣꯡꯃꯒꯤ ꯑꯗꯨꯝ ꯑꯗꯨꯝ ꯍꯥꯏꯗꯤ ꯍꯧꯖꯤꯛꯀꯤ ꯃꯇꯝꯗ ꯁꯨꯒꯔ ꯂꯩꯕꯁꯦ ꯑꯗꯨꯝ ꯌꯨꯝꯊꯣꯡ ꯈꯨꯗꯤꯡꯒꯤꯗꯤ ꯑꯗꯨꯝ ꯃꯤ ꯑꯃꯃꯝꯗꯤ ꯁꯣꯏ ꯁꯣꯏꯗꯅ ꯇꯧꯕꯒꯤ ꯃꯑꯣꯡꯗ ꯑꯃ ꯂꯩꯔꯛꯄ ꯍꯥꯏꯇꯥꯔꯦ
ꯎꯝ ꯑꯗꯣ ꯍꯣꯏ ꯈꯪꯗꯦ ꯇꯧꯁꯨ ꯑꯩꯁꯨ ꯍꯧꯖꯤꯛ ꯍꯣꯁꯄꯤꯇꯥꯜꯗ ꯂꯩꯌꯦꯕꯀꯣ
ꯎꯝ
ꯗꯣ ꯑ ꯀꯩꯅꯣ ꯇꯧꯕ ꯄꯩꯁꯥꯁꯨ ꯂꯣꯏꯁꯤꯜꯂꯑꯦꯕ ꯇꯧꯔꯤꯁꯦ ꯇꯣꯏꯏꯁꯦ ꯇꯦꯁ ꯇꯧꯗꯧꯕ ꯑꯃ ꯑꯅꯤ ꯁꯨꯃꯥꯏꯅꯁꯨ ꯋꯥꯠꯂꯤꯕꯀꯣ
ꯎꯝ
ꯑꯗꯨ ꯁꯤꯁꯤꯅ ꯑꯃꯨꯛ ꯀꯣꯟꯅ ꯇꯧꯖꯔꯒꯦꯅ ꯇꯧꯕ ꯑꯩꯈꯣꯏꯅ
ꯎꯝ
ꯑꯗꯣ ꯑꯁ ꯈꯪꯗꯦꯅꯦ ꯄꯩꯁꯥꯁꯦ ꯊꯣꯛꯇ꯭ꯔꯒꯗꯤ ꯑꯃꯨꯛ ꯌꯥꯗꯦꯅꯦ ꯑꯅꯥ ꯑꯌꯦꯛ ꯌꯥꯎꯔꯛꯄ ꯍꯥꯏꯁꯦ
ꯎꯝ ꯑꯗꯣ ꯏꯇꯥꯎꯕꯤ ꯏꯇꯥꯎꯕꯤꯅꯁꯨ ꯍꯧꯖꯤꯛ ꯍꯣꯁꯄꯤꯇꯥꯜꯗ ꯂꯩꯌꯦꯅ ꯍꯥꯏꯕꯤꯔꯤ ꯑꯗꯣ ꯏꯇꯥꯎꯕꯤꯍꯣꯏꯒꯤ ꯑ ꯆꯥꯛ ꯏꯁꯤꯡ ꯀꯩꯀꯥꯁꯤꯗꯤ ꯀꯃꯥꯏꯅ ꯇꯧꯕꯤꯒꯦ
ꯆꯥꯛ ꯏꯁꯤꯡꯁꯦ ꯀꯩꯅꯣ ꯇꯧꯋꯦ ꯌꯨꯝꯗꯒꯤ ꯑꯣꯏꯅ ꯊꯣꯡꯡꯂꯒ ꯄꯨꯈꯠꯂꯦꯕꯀꯣ ꯎꯝ ꯀꯩꯅꯣ ꯋꯥꯔꯠꯇ ꯂꯩꯕ ꯑꯣꯏ ꯇꯥꯔꯗꯤ ꯆꯥꯛꯁꯦ ꯃꯣꯏꯒꯤ ꯍꯣꯁꯄꯤꯇꯥꯜꯒꯤ ꯇꯣꯉꯥꯟꯅ ꯂꯅꯥꯏꯒꯤ ꯄꯤꯕ ꯆꯥꯛꯇꯣ ꯌꯦꯟꯕꯗꯣ ꯑꯗꯨꯗꯣ ꯆꯥꯒꯗꯕꯗꯣ ꯑꯩꯈꯣꯏꯒꯤ ꯀꯩꯅꯣꯗ ꯂꯩꯃꯤꯅꯦꯕ ꯏꯁꯄꯤꯁꯦꯜ ꯋꯥꯔꯗ ꯍꯥꯏꯕꯗꯤ ꯑꯥꯏ ꯁꯤ ꯌꯨ ꯗꯣ ꯑꯗꯨ ꯑꯗꯨꯗ ꯂꯩꯕꯅꯦ ꯑꯩ ꯏꯁꯥ ꯂꯣꯏꯅ ꯂꯣꯏ ꯇꯧꯖꯔ ꯆꯥꯛꯀꯤꯁꯦ ꯀ ꯀꯔꯤꯁꯤꯖ
ꯀꯕꯤ ꯍꯥꯏꯗꯤ ꯌꯨꯝꯗꯒꯤ ꯑꯗꯨꯝ ꯍꯥꯎꯕ ꯍꯥꯎꯇꯕ ꯈꯔ ꯊꯣꯡꯉꯒ ꯑꯗꯨꯃꯥꯏꯅ ꯑꯗꯨꯝ ꯆꯥꯖꯕꯅꯗꯤ ꯐꯩꯗ
ꯎꯝ
ꯍꯥꯏꯗꯤ ꯃꯄꯥꯟ ꯅꯤꯄꯥꯟꯗꯒꯤ ꯆꯥꯒ ꯊꯛꯄꯗꯣ ꯍꯥꯏꯗꯤ ꯑ ꯄꯩꯁꯥ ꯅꯨꯡꯁꯥꯒꯤꯁꯨ ꯈꯤꯇꯪ ꯂꯩꯗꯅꯀꯣ
ꯍꯣꯏ ꯑꯗꯩ ꯑꯅꯥꯕꯅ ꯆꯥꯗꯧꯕ ꯑꯣꯏꯕꯅꯤꯅꯀꯣ ꯑ ꯆꯥꯛꯇꯣ ꯈꯤꯇꯪ ꯊꯣꯠꯍꯜꯂ ꯈꯣꯠꯂꯒ ꯁꯨꯝ ꯆꯥꯕ ꯌꯥꯅꯕ ꯆꯝꯐꯨꯠꯀꯨꯝꯕ ꯀꯩꯒꯨꯝꯕ ꯁꯨꯝꯕꯁꯨ ꯇꯧꯔꯤꯅꯦꯕ ꯅꯥꯔꯤꯕꯃꯤꯅ ꯆꯠꯅꯤꯡꯕ ꯊꯛꯅꯤꯡꯕꯗꯨꯣ ꯐꯥꯎꯗꯅꯤꯅ ꯆꯥꯕ ꯌꯥꯅꯕꯅ
ꯎꯝ ꯀ ꯇꯧꯕꯤ ꯍꯥꯏꯗꯤ ꯅꯥꯔꯗꯤ ꯇꯥꯎꯕꯤ ꯍꯥꯏꯗꯤ ꯆꯥꯕ ꯊꯛꯄꯗꯤ ꯍꯦꯛꯇ ꯌꯥꯗꯦꯕ ꯑꯩ ꯐꯥꯎꯕꯗ ꯍꯥꯏꯕꯤꯗꯤ ꯍꯥꯏꯗꯤ ꯂꯣꯛ ꯈꯤꯇꯪ ꯊꯣꯡꯕꯗꯐꯥꯎꯗ ꯑꯩꯈꯣꯏ ꯆꯤꯜꯂꯁꯤ ꯈꯥꯗꯅ ꯆꯥꯛ ꯏꯁꯤꯡ ꯆꯥꯕ ꯑꯝꯇ ꯌꯥꯗꯗꯅ ꯀꯌꯥꯗꯤ ꯋꯥꯡ ꯐꯦ
ꯎꯝ
ꯑꯗꯨ ꯇꯧꯕꯤ ꯍꯥꯏꯗꯤ ꯑꯩꯈꯣꯏ ꯑꯍꯟ ꯉꯝꯗꯦ ꯍꯥꯏꯕꯗꯣ ꯍꯥꯏꯗꯤ ꯑꯗꯨꯝ ꯆꯝꯐꯨꯠꯁꯦ ꯍꯧꯖꯤꯛꯀꯤ ꯃꯇꯝꯒꯤ ꯑꯗꯨꯝ ꯍꯥꯏꯗꯤ ꯊꯕꯤꯒꯨꯝꯕ ꯍꯥꯏꯗꯤ ꯒꯖꯥꯔꯒꯨꯝꯕ ꯑꯣꯏꯅ ꯑꯗꯨꯝ ꯇꯧꯕꯤꯔꯤꯕ꯭ꯔꯣ
ꯎꯝ ꯆꯝꯐꯨꯠꯁꯦ ꯀꯩꯅꯣ ꯑꯣꯏꯅ ꯇꯧꯋꯦ ꯎꯝ ꯑꯗꯨꯝꯕꯗꯨꯗꯤ ꯇꯧꯗ꯭ꯔꯦꯕꯀꯣ ꯇꯣꯔꯕꯣꯠꯇꯣ ꯑꯗꯨꯒꯨꯝꯕ ꯑꯗꯒꯤ ꯗꯁ ꯀꯨꯁꯇꯣ ꯑꯗꯨꯒꯨꯝꯕꯗ ꯑꯣꯏꯅ ꯅꯝꯅ ꯇꯧꯔꯦ ꯆꯝꯄꯠ
ꯑꯣ ꯑꯣ ꯑꯗꯨꯁꯨ ꯌꯥꯝ ꯐꯕꯅꯤꯅ ꯍꯥꯏꯗꯤ ꯇꯣꯔꯣꯕꯣꯠ ꯆꯝꯐꯨꯠꯀꯥꯁꯤꯁꯨ ꯑꯗꯨꯝ ꯌꯥꯝ ꯐꯕ ꯍꯛꯆꯥꯡꯁꯨ ꯌꯥꯝ ꯅꯨꯡꯉꯥꯏꯕ ꯍꯣꯏ ꯍꯛꯆꯥꯡ ꯉꯝꯗ ꯂꯩ꯭ꯔꯤꯉꯩ ꯃꯅꯨꯡꯒꯤꯗꯤ ꯀꯣ
ꯑ
ꯃꯤ ꯑꯜꯗ ꯑꯗꯣ ꯏꯇꯥꯎꯕꯤ ꯍꯥꯏꯗꯤ ꯑ ꯇꯧꯔ ꯄꯣꯠꯁꯦ ꯑꯩꯈꯣꯏ ꯃꯈꯜꯁ ꯂꯩꯗꯅ ꯀꯣ ꯑꯩꯈꯣꯏꯒꯤ ꯆꯥꯛ ꯃꯅꯝ ꯅꯅꯥꯟ ꯄꯄꯤ ꯑꯗꯒꯤ ꯆꯥꯛꯍꯥꯎ ꯃꯔꯝ ꯅꯝꯗꯕ ꯑꯗꯣ ꯍꯥꯏꯗꯤ ꯆꯥꯛꯍꯥꯎ ꯃꯅꯝ ꯅꯝꯕꯤꯗꯨꯅꯗꯤ ꯆꯝꯐꯨꯠꯀꯨꯝꯕꯗꯨꯗꯤ ꯃꯅꯝꯗꯤ ꯌꯥꯝ ꯅꯨꯡꯁꯤꯕꯅꯦ
ꯎꯝ ꯍꯣꯏ ꯑꯩ ꯆꯥꯛꯍꯥꯎ ꯃꯅꯝ ꯅꯝꯕꯤꯒ ꯑꯗꯨꯗꯤ ꯍꯥꯎꯁꯨ ꯍꯥꯎꯋꯦꯍꯦ ꯃꯅꯝ ꯅꯨꯡꯁꯤꯕꯗ ꯅꯠꯇꯅ ꯆꯥꯕꯗ ꯌꯥꯝ ꯂꯕ ꯑꯃ ꯐꯥꯎꯋꯤ
ꯍꯣꯏ ꯑꯗꯨꯅꯦ
ꯈꯪꯅꯦꯦꯅ ꯇꯧꯁꯦ ꯑ ꯏꯃꯨꯡ ꯃꯅꯨꯡꯒꯤ ꯁꯨꯃꯥꯏꯅ ꯑꯅꯥ ꯑꯌꯦꯛ ꯌꯥꯎꯔꯛꯄꯁꯦ ꯁꯤꯅ ꯐꯔꯛ ꯌꯥꯝ ꯇꯥꯔꯤꯁꯦ
ꯑꯗꯨꯅꯤ ꯍꯥꯏꯗꯤ ꯏꯇꯥꯎꯕꯤꯁꯨ ꯊꯕꯛ ꯀꯩꯀꯩ ꯌꯦꯡꯗꯅ ꯈꯣꯠꯇꯅ ꯑꯗꯒꯤ ꯊꯕꯛ ꯆꯠꯀꯗꯕ ꯈꯣꯄ ꯆꯀꯗꯕꯗꯣ ꯑꯗꯨꯝ ꯍꯥꯏꯗꯤ ꯃꯇꯝ ꯂꯧ ꯀꯥꯏꯊꯣꯔꯛꯏꯕꯅꯤꯅꯀꯣ
ꯃꯥꯅꯦ ꯃꯥꯅꯦ
ꯕꯤ ꯍꯥꯏꯗꯤ ꯄꯩꯁꯥ ꯅꯨꯡꯁꯥꯒꯤ ꯑꯋꯥꯠꯄ ꯑꯗꯨꯝ ꯂꯩꯔꯒꯁꯨ ꯑꯗꯨꯝ ꯑꯩꯈꯣꯏꯗꯁꯨ ꯑꯗꯨꯝ ꯍꯥꯏꯐꯦꯠ ꯑꯗꯨꯝ ꯍꯪꯕꯤꯔꯛꯑꯣ ꯀꯔꯤꯝꯇ ꯀꯣꯏꯕꯤꯒꯅꯣ ꯍꯥꯏꯗꯤ ꯑꯩꯈꯣꯏꯅꯁꯨ ꯑꯗꯨ ꯑꯉꯝꯕ ꯑꯗꯨꯝ ꯏꯇꯥꯎꯕꯤꯒꯤ ꯑꯗꯨꯝ ꯃꯇꯦꯡ ꯇꯧꯖꯔꯛꯀꯦ
ꯍꯣꯏ ꯑꯗꯨꯕꯨꯗꯤ ꯍꯣꯏ ꯑꯩꯁꯨ ꯍꯧꯖꯤꯛ ꯍꯧꯖꯤꯛꯀꯤ ꯑꯣꯏꯅꯗꯤ ꯈꯔ ꯀꯣꯟꯅꯒꯗꯩ ꯃꯑꯣꯡꯗ ꯂꯩꯀꯣ ꯀꯩꯒꯨꯝꯕ ꯋꯥꯠ ꯋꯥꯠ ꯇꯧꯕꯒꯤ ꯃꯑꯣꯡ ꯑꯣꯏꯇꯥꯔꯗꯤ ꯑꯩ ꯏꯇꯥꯎꯕꯤꯍꯣꯏꯗ ꯑꯗꯨꯝ ꯍꯥꯏꯔꯛꯀꯗꯣꯏꯅꯤ ꯏꯇꯥꯎꯕꯤꯍꯣꯏ ꯅꯠꯇ꯭ꯔꯗꯤ ꯀꯅꯥꯗ ꯑꯩ ꯑꯇꯣꯞꯄꯁꯨ ꯀꯌꯥ ꯎꯝ ꯀꯣꯢꯌꯦꯕꯀꯣ ꯍꯥꯏꯕꯁꯦ
ꯑꯥ
ꯑꯗꯨꯗꯨꯅ ꯏꯇꯥꯎꯍꯍꯩꯗ ꯑꯗꯨꯝ ꯋꯥꯠꯂꯒꯁꯨ ꯍꯥꯏꯔꯛꯀꯦꯕꯀꯣ
ꯍꯣꯏ ꯍꯥꯏꯕꯤꯔꯛꯑꯣ ꯍꯥꯏꯗꯤ ꯑꯩꯈꯣꯏ ꯑꯥ
ꯍ
ꯍꯥꯏꯕꯤ ꯏꯇꯥꯎꯕꯤ
ꯎꯝ ꯄꯨꯡ ꯄꯨꯡꯁꯦ ꯇꯔꯥ ꯇꯥꯔꯦꯕꯀꯣ ꯑꯗꯣ ꯑꯩꯁꯦ ꯍꯣꯔꯦꯟ ꯄꯨꯡ ꯑꯍꯨꯝ ꯃꯈꯥꯏ ꯃꯔꯤ ꯁ꯭ꯋꯥꯏꯗꯒꯗꯤ ꯂꯥꯛꯀꯗꯧ ꯃꯥꯜꯂꯦꯕꯀꯣ ꯑꯗꯨ ꯑꯩ ꯍꯣꯔꯦꯟ ꯍꯥꯢꯐꯦꯠꯇꯪ ꯆꯪꯉꯝꯒꯦꯅꯤ ꯇꯥꯎꯕꯤꯍꯣꯢꯗ
ꯑꯣ ꯌꯥꯏꯌꯦ ꯌꯥꯏꯌꯦ ꯆꯪꯕꯤꯔꯛꯑꯣ
ꯎꯝ
ꯑꯗꯒꯤ ꯑ ꯑꯍ ꯏꯇꯥꯎꯕꯤꯍꯣꯢꯅ ꯂꯩꯕꯤꯔꯤꯕ ꯍꯣꯁꯄꯤꯇꯥꯜꯗꯣ ꯑ ꯑꯗꯨꯒꯤꯃꯃꯥꯡ ꯐꯝꯃꯤꯕ ꯍꯣꯁꯄꯤꯇꯥꯜ ꯑꯣ ꯍꯥꯌꯥ ꯑꯞ ꯐꯥꯔꯃꯥꯁꯤꯁꯤꯡꯗꯣ ꯑꯗꯨꯗꯣ ꯍꯥꯏꯗꯤ ꯑꯩꯈꯣꯏꯒꯤ ꯏꯃꯥꯟꯅꯕꯁꯤꯡꯁꯨ ꯑꯗꯨꯝ ꯑꯃꯅꯤ ꯑꯗꯨꯝ ꯐꯝꯕꯅꯦꯕ ꯑꯗꯣ ꯂꯣꯏꯅ ꯍꯥꯏ ꯑꯊꯨꯕꯒꯤ ꯑꯣꯏꯅ ꯍꯤꯗꯥꯛ ꯂꯥꯡꯊꯛ ꯀꯩꯀꯥ ꯀꯃꯥꯏꯅ ꯇꯧꯅꯤꯡ ꯑꯣꯢꯔꯒꯁꯨ ꯑꯗꯨꯝ ꯑꯩꯉꯣꯟꯗ ꯑꯗꯨꯝ ꯍꯥꯏꯕꯤꯔꯛꯑꯣ ꯍꯥꯏꯗꯤ ꯑꯩꯒꯗꯤ ꯀꯟꯇꯦꯛ ꯂꯩꯅꯕꯅꯤꯅ ꯑꯩꯅ ꯑꯃꯨꯛ ꯍꯥꯏꯔꯒ ꯈꯤꯇꯪ ꯂꯧꯕꯗ ꯑꯗꯨꯝ ꯈꯨꯗꯣꯡꯆꯥꯥꯕ ꯍꯥꯏꯗꯤ ꯄꯩꯁꯥꯗꯣ ꯈꯤꯇꯪ ꯌꯦꯡꯊꯣꯛ ꯌꯦꯡꯖꯤꯟ ꯇꯧꯕ ꯑꯣꯏꯔꯣ ꯑꯗꯒꯤ ꯑꯊꯨ ꯑꯀꯥꯏ ꯅꯪꯕꯁꯦ ꯑ ꯁꯤ- ꯈꯨꯗꯣꯡ ꯆꯥꯅꯕ ꯗꯨꯝ ꯏꯇꯥꯎꯕꯤꯅ ꯑꯩꯉꯣꯟꯗ ꯑꯗꯨꯝ ꯄꯥꯎ ꯐꯥꯎꯕꯤꯔꯛꯑꯣ
ꯖꯦ ꯍꯥꯏꯔꯛꯀꯗꯝꯅꯤꯅꯦ ꯑꯩꯁꯦ ꯐꯥꯔꯃꯥꯁꯤ ꯑꯇꯣꯞꯄꯗꯒꯤ ꯍꯤꯗꯥꯛꯁꯨ ꯃꯌꯥꯝ ꯂꯧꯁꯤꯜꯂꯕꯅꯤ ꯇꯧꯔꯤꯖꯦ
ꯑꯗꯨꯅꯦ ꯏꯇꯥꯎꯕꯤ ꯎꯝ
ꯈꯪꯅꯕꯗꯩ ꯂꯩꯔꯝꯃꯗꯤ ꯗꯤꯁꯀꯥꯎꯟ ꯈꯤꯇꯪꯗꯁꯨ ꯐꯪꯅꯤꯗꯅ
ꯎꯝ ꯑꯩꯁꯨ ꯍꯥꯟꯅꯗꯒꯤ ꯈꯪꯖꯗꯕ ꯍꯥꯏꯇꯥꯔꯦ ꯏꯇꯥꯎꯕꯤꯅ ꯉꯁꯤ ꯈꯛꯇꯪ ꯐꯣꯟ ꯇꯧꯕꯤꯔꯛꯑꯒ
ꯎꯝ ꯍꯣꯏ ꯑꯩꯖꯨ ꯍꯥꯏꯒꯗꯕꯁꯦ ꯑꯁ ꯀꯩꯁꯨ ꯄ꯭ꯔꯣꯕ꯭ꯂꯦꯝ ꯂꯩꯕ ꯑꯅꯥꯕ ꯑꯣꯏꯔꯣꯏꯗꯕ꯭ꯔꯅ ꯈꯜꯂꯒꯅꯦ ꯑꯗꯨꯝ ꯈꯨꯗꯛꯇ ꯆꯠꯂꯒ ꯈꯨꯗꯛꯇ ꯍꯜꯂꯛꯄ ꯌꯥꯒꯗꯧꯕ ꯑꯗꯨꯝꯕꯗꯣ ꯃꯥꯜꯂꯨꯕ ꯑꯗꯨꯒꯗꯤ ꯈꯔ ꯁꯦꯔꯤꯌꯁ ꯇꯥ ꯂꯩꯔꯝꯃꯦ ꯑꯗꯨꯗꯒꯤꯗꯤ ꯑꯗꯨꯝ ꯇꯧꯕꯗꯨꯅ ꯉꯁꯤ ꯂꯩꯇꯔꯤꯁꯤꯅꯤ
ꯑꯗꯨꯗꯤ ꯏꯇꯥꯎꯕꯤ ꯑꯗ ꯑꯁ ꯑꯗꯨꯅꯤ ꯏꯃꯨꯡ ꯃꯅꯨꯡ ꯑꯗꯨꯃꯥꯏꯅ ꯇꯧꯔꯛꯄ ꯍꯥꯏꯖꯦ ꯑꯗꯒꯤ ꯏꯇꯥꯎꯕꯤꯍꯣꯏꯁꯨ ꯑꯗꯨꯝ ꯍꯥꯏꯗꯤ ꯄꯥ ꯄꯩꯁꯥ ꯅꯨꯡꯁꯥꯒꯤꯌꯣ ꯑꯗꯒꯤ ꯋꯥꯈꯜꯍꯣ ꯍꯥꯏꯗꯤ ꯆꯥꯕꯝ ꯊꯛꯄꯝ ꯑꯃꯁꯨ ꯃꯊꯣꯡ ꯃꯔꯝ ꯑꯃ ꯏꯈꯪ ꯈꯪꯗꯕꯅꯦꯕ ꯑꯅꯥꯕ ꯌꯥꯎꯕꯖꯦ
ꯎꯝ ꯈꯪꯗꯦꯅꯦ ꯇꯧꯔꯤꯁꯦ ꯀꯃꯥꯏ ꯀꯃꯥꯏ ꯇꯧꯏꯅꯣ ꯈꯪꯗꯦ ꯑꯍꯜ ꯑꯣꯏꯁꯜꯂꯛꯄꯖꯦ ꯑꯁ ꯕꯦꯔꯥ ꯌꯥꯝ ꯀꯥꯏꯅꯦ ꯑꯍꯜ ꯑꯣꯏꯁ- ꯁꯜꯂꯛꯄꯁꯦ ꯅꯥꯁꯜꯂꯛꯄ ꯌꯦꯛꯁꯜꯂꯛꯄ ꯑꯩ ꯌꯥꯎꯕꯅꯤꯅ ꯃꯔꯝ ꯑꯣꯏꯔꯒꯀꯣ
ꯃꯥꯅꯦ ꯃꯥꯅꯦ ꯑꯗꯨ ꯏꯇꯥꯎꯕꯤ ꯍꯥꯏꯗꯤ ꯍꯧꯖꯤꯛꯇꯤ ꯑꯅꯥ ꯑꯌꯦꯛꯁꯨ ꯌꯥꯝꯅ ꯀꯩꯅꯣ ꯇꯧꯔꯕꯅꯤꯅ ꯍꯥꯏꯗꯤ ꯑꯩꯗꯤ ꯑꯥ ꯍꯣꯏ ꯋꯦꯠꯁꯨ ꯈꯔ ꯍꯦꯜꯂꯦꯕ ꯀꯣ ꯑꯗꯨꯗꯨꯅ ꯑꯩꯁꯨ ꯍꯥꯏ ꯊꯤ ꯁꯨꯝ ꯑꯗꯨꯒꯨꯃꯥꯏꯅ ꯂꯩꯌꯥ ꯇꯤꯟꯅꯥ ꯁꯨ- ꯑꯗꯒꯤ ꯑꯩꯈꯣꯏ ꯕꯤ ꯄꯤꯒꯨꯝꯕꯁꯦ ꯑꯩꯈꯣꯏ ꯁꯨꯝ ꯑꯀꯤꯕꯖꯦ ꯂꯩꯔꯛꯄ ꯍꯥꯏꯇꯥꯔꯦ ꯑꯗꯨꯗꯨꯅ ꯑꯩꯖꯨ ꯍꯧꯖꯤꯛ ꯍꯧꯖꯤꯛꯇꯤ ꯍꯥꯏꯗꯤ ꯍꯥꯟꯅꯗꯤ ꯑꯌꯨꯛꯀꯁꯦ ꯑꯗꯨꯝ ꯑꯗꯨꯝ- ꯌꯥꯝ ꯀꯟꯅ ꯊꯦꯡꯗ꯭ꯔꯒꯁꯨ ꯑꯗꯨꯝ ꯍꯦꯛ ꯍꯧꯒꯠꯄꯤ ꯑꯗꯣ ꯍꯧꯖꯤꯛ ꯇꯤ ꯍꯥꯏꯗꯤ ꯌꯥꯍꯧꯒꯁꯦ ꯑꯗꯨꯝ ꯈꯔ ꯈꯔ ꯉꯟꯅ ꯍꯧꯒꯠꯂꯒ ꯋꯥꯀꯤꯡꯒ ꯆꯠꯇꯅ ꯐꯅ ꯁꯥꯡꯅ ꯑꯗꯨꯝ ꯍꯥꯏꯗꯤ ꯍꯥꯏꯗꯤ ꯀꯤꯂꯣꯃꯤꯇꯔ ꯑꯅꯤ ꯑꯅꯤ ꯃꯈꯥꯏꯒꯤ ꯁꯨꯃꯥꯏꯅ ꯆꯥꯡꯁꯤꯗ ꯍꯥꯏꯇꯥꯔꯦꯀꯣ
ꯑꯁ ꯑꯩꯌꯨꯛꯉꯟꯇꯥꯗ ꯋꯥꯔꯝ ꯑꯞ ꯇꯧꯔꯒ ꯀꯤꯡ ꯆꯠꯄꯗꯤ ꯌꯥꯝ ꯐꯩꯌꯦ
ꯑꯗꯨꯅꯤ ꯑꯗꯒꯤ ꯁꯥꯒꯠꯂꯛꯑꯒ ꯍꯥꯏꯗꯤ ꯆꯠꯂꯨꯔꯒ ꯍꯜꯂꯛꯑꯒ ꯁꯥꯖꯦꯟꯒꯁꯦ ꯍꯥꯏꯗꯤ ꯃꯤꯅꯠ ꯃꯉꯥ ꯇꯔꯥ ꯑꯃ ꯌꯥꯝꯗ꯭ꯔꯒꯁꯨꯀꯣ ꯑꯗꯨꯃꯥꯏꯅ ꯇꯧꯗꯅ ꯈꯣꯠꯇꯅ ꯍꯟꯗꯛꯇꯤ ꯈꯔ ꯇꯧꯈꯠꯂꯛꯏꯌꯦ
ꯌꯥꯝ ꯐꯩ ꯑꯗꯨꯃꯥꯏꯅ ꯇꯧꯔꯣ ꯍꯧꯖꯤꯛꯇꯤ ꯑꯁ ꯗꯥꯏꯕꯤꯦꯇꯤꯁꯁꯤꯅꯦ ꯈ꯭ꯋꯥꯏꯗꯒꯤ ꯃꯔꯨꯏ ꯑꯣꯏꯅꯀꯣ ꯁꯤꯅꯦ ꯂꯩꯗꯅꯕ ꯍꯣꯠꯅꯅꯕꯗꯣꯏꯁꯦ ꯑꯊꯨꯝꯕꯁꯦ ꯌꯥꯝ ꯆꯥꯕꯤꯗꯕ ꯊꯥꯎ ꯊꯨꯝ ꯁꯥꯅꯥꯁꯨ ꯌꯥꯝ ꯆꯥꯕꯤꯗꯕꯀꯣ ꯁꯤ ꯁꯨꯃꯥꯏꯅꯁꯤꯦ ꯑꯁ ꯗꯥꯏꯕꯤꯇꯤꯁ ꯂꯩꯕ ꯍꯧꯈ꯭ꯔꯗꯤꯕꯀꯣ ꯕꯔ ꯕꯔꯥꯅꯦ ꯑꯥꯁꯤꯗꯤ
ꯑꯗꯨꯅ ꯃꯔꯨꯞ ꯍꯥꯏꯗꯤ ꯗꯥꯏꯕꯦꯇꯤꯁꯁꯤꯗꯤ ꯍꯥꯏꯗꯤ ꯍꯛꯆꯥꯡꯁꯨ ꯌꯥꯝ ꯌꯥꯝ ꯌꯥꯝ ꯊꯨꯅ ꯆꯣꯛꯊꯍꯜꯂꯦꯅꯁꯨ ꯑꯩꯅ ꯁꯨꯝ ꯇꯖꯩꯔꯤꯕ
ꯍꯣꯏ ꯍꯣꯏ ꯎ ꯍꯛꯆꯥꯡꯁꯦ ꯁꯣꯟꯊꯍꯟꯕ
ꯎꯝ
ꯈꯪꯉꯦꯗꯁꯦ ꯑꯩꯈꯣꯏ ꯏꯃꯨꯡꯁꯤꯁꯨꯅꯦ ꯀꯔꯤ ꯆꯤꯅꯤꯁꯨ ꯌꯥꯝ ꯆꯥꯔꯨꯨꯔꯁꯨ ꯅꯠꯇꯦ ꯀꯃꯥꯏꯅ ꯇꯧꯔꯤꯅꯣ ꯈꯪꯗꯦ
ꯎꯝ ꯎꯝ ꯑꯗꯒꯤ ꯏꯇꯥꯎꯕꯤ ꯍꯥꯏꯗꯤ ꯆꯤꯅꯤꯁꯦ ꯑꯩꯈꯣꯏꯅ ꯆꯤꯅꯤ ꯗꯥꯏꯔꯦꯛ ꯑꯣꯏꯅ ꯆꯥꯗ꯭ꯔꯒꯁꯨ ꯀꯣ ꯑꯩꯈꯣꯏꯅ ꯆꯥꯔꯤꯕ ꯑꯩꯈꯣꯏꯒꯤ ꯗꯨꯀꯥꯟꯒꯤ ꯑꯆꯥꯄꯣꯠꯕꯤ ꯕꯤꯁꯀ꯭ꯨꯠꯀꯨꯝꯕ ꯑꯗꯒꯤ ꯑꯗꯨꯝ ꯑꯇꯩ ꯕꯦꯀꯔꯤꯒꯤ ꯑꯆꯥꯄꯣꯠ ꯑꯊꯨꯝ ꯁꯤꯡꯁꯤꯗꯁꯨ ꯍꯥꯏꯗꯤ ꯑꯗꯨꯝ ꯆꯤꯅꯤꯁꯦ ꯌꯥꯎꯔꯤꯕꯅꯦꯕ ꯆꯤꯅꯤꯒꯤ ꯁꯔꯨꯛꯁꯦ ꯑꯁꯤꯒꯨꯝꯕ ꯆꯥꯕꯁꯤꯅꯗꯒꯤꯁꯨ ꯑꯗꯨꯝ ꯑꯣꯏꯕꯖꯥꯠꯅꯤ ꯑꯗꯣ ꯑꯥ ꯅꯇꯥꯎꯗꯤ ꯍꯥꯏꯗꯤ ꯆꯤꯅꯤ ꯀꯩꯀꯥꯁꯨ ꯂꯣꯏꯅ ꯀꯛꯆꯔꯦ ꯍꯧꯖꯤꯛꯤ ꯗꯤ ꯑꯗꯨꯗꯒꯤ ꯑꯩꯈꯣꯏꯒꯤ ꯀꯦꯠ ꯀꯦꯠ ꯑꯆꯥꯄꯣꯠ ꯑꯊꯨꯝꯕꯒꯤ ꯁꯔꯨꯛ ꯌꯥꯎꯕꯁꯤꯡꯁꯤꯁꯨ ꯑꯅꯝꯕꯅ ꯂꯣꯏꯅ ꯊꯥꯗꯣꯛꯆꯩ
ꯇꯥꯔꯕꯝꯅꯦ ꯑꯩ ꯇꯥꯎꯕꯅꯤꯅ ꯑꯗꯨꯗꯣ ꯉꯝꯃꯕꯗꯤ
ꯎꯝ
ꯁꯥꯏꯕꯣꯟꯅꯦ ꯑꯩꯈꯣꯏꯁꯨ ꯊꯥꯗꯣꯛꯄꯁ ꯉꯝꯗꯣꯏꯅꯦ ꯋꯥꯥꯡ
ꯍꯣꯏ ꯑꯍꯥꯟꯕꯗꯗꯤ ꯑꯩꯁꯨ ꯍꯥꯏꯗꯤ ꯅꯣꯡ ꯅꯤꯅꯤ ꯍꯦꯛ ꯇꯧꯔꯝꯃꯒ ꯍꯦꯛꯇ ꯉꯝꯃꯝꯗꯦꯕ ꯑꯗꯣ ꯍꯧꯖꯤꯛ ꯇꯤ ꯑꯗꯨꯝ ꯍꯥꯏꯗꯤ ꯑꯩ ꯊꯥ ꯃꯈꯥꯏꯃꯨꯛ ꯀꯩꯃꯨꯛꯇꯤ ꯁꯨꯔꯦ ꯑꯗꯨꯗꯨꯅ ꯑꯗꯨꯝ ꯍꯧꯖꯤꯛꯇꯤ ꯍꯩꯅꯕꯤ ꯑꯃ ꯑꯣꯏꯅ ꯑꯗꯨꯝ ꯑꯣꯟꯈ꯭ꯔꯦꯕ